ꯍꯜꯂꯣ
ꯍꯥ ꯍꯥ
ꯇꯥꯏꯕ ꯇꯥꯏꯌꯦ ꯇꯥꯏꯌꯦ ꯀꯩꯗꯧꯋꯤꯅꯣ
ꯑꯗꯨ ꯂꯩꯌꯦ
ꯑꯗꯨꯝ ꯂꯩ ꯑꯗꯨꯝ ꯂꯩꯕ
ꯎꯝ
ꯀꯅꯥꯅꯥ ꯂꯩꯒꯦ
ꯃꯔꯨꯞ ꯈꯣꯏꯒ ꯂꯩꯌꯦ
ꯑꯣ ꯅꯨꯉꯥꯢꯌꯦꯅꯦ
ꯎꯝ
ꯅꯨꯡꯉꯥꯏꯔꯤꯕꯣ ꯅꯪꯗꯤ
ꯅꯨꯡꯉꯥꯏꯔꯤꯌꯦ ꯅꯣꯢꯗꯤ
ꯎꯝ ꯅꯨꯡꯉꯥꯏ ꯍꯥꯏ ꯇꯥꯔꯦ
ꯍꯤꯍꯤꯍꯤ
ꯍꯥꯍꯥ ꯅꯨꯡꯉꯥꯏꯕꯁꯨ ꯌꯥꯝ ꯑꯣꯏꯗꯦ ꯑꯗꯨꯒꯤ
ꯅꯪꯒ ꯋꯥꯔꯤ ꯁꯥꯟꯅꯕꯩ ꯈꯔꯗꯤ ꯍꯔꯥꯎꯕꯒꯨꯝ ꯇꯧꯋꯦ ꯍꯨꯖꯤꯛ
ꯏꯍꯤꯍꯤ
ꯑꯁꯦꯡꯕꯅꯦ ꯋꯥꯔꯤ ꯅꯠꯇꯦ ꯏ
ꯑꯁ ꯅꯪꯅ ꯅꯣꯛꯄꯁꯤꯗꯤ ꯑꯁ ꯊꯤꯍꯥꯔꯥꯎꯋꯦ ꯑꯩ ꯀꯩ ꯀꯩ ꯀꯩ ꯃꯊꯦꯜ ꯆꯥꯔꯒꯦ ꯉꯁꯤ ꯑꯌꯨꯛꯇꯤ
ꯗꯤ ꯑꯜꯂꯨꯒ ꯀꯣꯕꯤ
ꯍꯥꯎꯋꯤꯅꯦ
ꯎꯝ ꯍꯥꯎꯋꯤ
ꯍꯟꯅ ꯊꯣꯡꯕ꯭ꯔꯣ
ꯅꯠꯇꯦ ꯏꯃꯥꯅ ꯊꯣꯡ ꯊꯣꯡꯕꯅꯦ
ꯑꯣ ꯅꯪꯗꯤ ꯀꯩꯗꯧꯔꯦ ꯊꯣꯡꯗ꯭ꯔꯗꯤ
ꯉꯁꯤ ꯏꯃꯥꯅ ꯇꯣꯡꯕ ꯑꯗꯨꯒꯤ
ꯐꯖꯅ ꯇꯝꯒꯗꯕꯅꯤ ꯆꯥꯛ ꯏꯟꯁꯥꯡ ꯊꯣꯡꯕꯗꯤ ꯍꯌꯦꯡꯋꯥꯢꯕꯥꯎ ꯑꯁ ꯅꯪ ꯌꯨꯝ ꯄꯥꯜꯂꯗꯤ
ꯎꯝ
ꯊꯣꯡ ꯍꯩꯇ꯭ꯔꯗꯤ ꯀꯥꯏꯗꯦ ꯀꯩꯀꯩ ꯇꯧꯋꯤꯅꯣ ꯍꯨꯖꯤꯛꯇꯤ
ꯑꯥ
ꯑꯗꯨꯝ ꯂꯩꯌꯦ
ꯑꯣ
ꯀꯩꯝ ꯇꯧꯗꯦ
ꯑꯣ ꯀꯣꯂꯦꯁꯇꯤ ꯂꯣꯏꯔꯕꯣ
ꯂꯥꯝꯗꯔꯦ ꯑꯩꯒꯤꯗꯤ
ꯎꯝ
ꯑꯁ ꯀꯦꯗꯤ ꯂꯣꯢꯕ
ꯑꯦꯟꯗꯒꯤ
ꯑꯣ ꯌꯥꯏꯌꯦꯗ ꯌꯥꯏꯌꯦꯗ ꯗꯨꯝ ꯗꯨꯝ ꯌꯨꯝꯗ ꯌꯨꯝ ꯌꯨꯝꯗ ꯑꯗꯨꯝ ꯂꯩꯔ ꯂꯩꯔꯒ ꯑꯗꯨꯝ ꯀꯩꯁꯨ ꯇꯧꯗꯕꯤꯗ ꯑꯣ ꯅꯨꯡꯉꯥꯏꯔꯝꯅꯤꯗ ꯌꯨꯝꯗ ꯆꯥꯔ ꯇꯨꯝ ꯆꯥꯔ ꯇꯨꯝ ꯂꯩꯕꯅ
ꯕꯣꯏꯂꯔ ꯑꯣꯏꯗꯣꯏꯔꯦ ꯑꯩꯈꯣꯏꯗꯤ ꯆꯥꯔꯒ ꯇꯨꯝꯕ ꯆꯥꯔꯒ ꯇꯨꯨꯝꯕ
ꯎ ꯀꯗꯥꯏꯗꯒꯤꯅꯣ ꯕꯣꯏꯂꯔ ꯑꯣꯏꯔꯔꯣꯏ ꯅꯪ ꯑꯩꯗꯤ ꯀ꯭ꯂꯥꯁ ꯆꯔꯦꯗꯝ ꯅꯪ ꯕꯣꯏꯂꯔ ꯑꯣꯟꯗꯦ ꯀꯩꯅꯧ ꯍꯥ
ꯏ ꯍꯤ ꯍꯤ ꯀ꯭ꯂꯥꯁ ꯅꯨꯡꯉꯥꯏꯕ꯭ꯔꯥ
ꯑꯣ ꯑꯁ ꯌꯥꯝꯅꯗꯤ ꯅꯨꯡꯉꯥꯏꯗ ꯑꯁ ꯉꯔꯥꯡ ꯕꯣꯜ ꯌꯦꯡꯕꯤꯕꯩꯗꯣ
ꯇꯨꯝꯕꯤꯗꯕ ꯑꯩ ꯉꯁꯤ ꯀ꯭ꯂꯥꯁ ꯑꯃꯗ ꯑꯥ ꯀ꯭ꯂꯥꯁꯇ ꯇꯨꯝ ꯇꯨꯝ ꯂꯩ
ꯍꯤ ꯍꯤꯑꯛ
ꯌꯥꯔ ꯑꯣꯖꯥ ꯑꯣꯖꯥ ꯉꯥꯡ ꯂꯩꯗꯤ ꯍꯥꯏꯔꯛꯑꯅꯤ ꯇꯨꯝꯕꯩ
ꯀꯅꯥꯕꯨ ꯁꯄꯣꯠ ꯇꯧꯕ ꯅꯪꯗꯤ
꯭ꯕ꯭ꯔꯥꯖꯤꯜ ꯕ꯭ꯔꯥꯖꯤꯜ
ꯕ꯭ꯔꯥꯖꯤꯜ
ꯎꯝ
ꯎꯏꯗꯑꯦꯀꯣ
ꯑꯗꯣ ꯕ꯭ꯔꯥꯖꯤꯜꯗꯤ ꯄꯣꯒꯔ꯭ꯦꯅ ꯀꯞ ꯅꯤꯡꯔꯛꯔꯦꯕꯨ ꯅꯪꯗꯤ ꯑꯦ ꯀꯞꯄꯨ ꯍꯥꯏꯅꯦ ꯃꯥꯅꯕꯨ ꯊꯦꯝꯕꯤꯒꯦꯗꯤ ꯈꯟꯗꯅ ꯀꯞꯄꯨ ꯍꯥꯏ ꯑꯥꯗ
ꯀꯞꯄꯣ ꯀꯞꯄꯣ
ꯑꯩ ꯁꯥꯎꯔꯛꯑꯅꯤꯀꯣ ꯅꯪꯗꯤ ꯀꯩ ꯇꯤꯝ ꯁꯞꯄꯣꯔꯠ ꯇꯧꯒꯦ
ꯈ꯭ꯣꯏꯗꯤ ꯑꯝ ꯏꯁꯄꯦꯟ
ꯏꯁꯄꯦꯟ ꯑꯣꯏꯔꯣꯏꯗ ꯄꯣꯈ꯭ꯔꯅꯤ
ꯃꯥ ꯍꯤꯍꯤ
ꯉꯔꯥꯡ ꯌꯦꯡꯕꯣ ꯕꯣꯜ
ꯌꯦꯡꯉꯦ
ꯍꯥꯔꯥꯎꯔꯝꯅꯤ ꯑꯗꯨꯗꯤ
ꯑꯗꯨꯅꯦ ꯑꯩꯈꯣꯏꯗꯤ ꯍꯔꯥꯎꯑꯦ ꯌꯥꯝ
ꯎꯝ ꯇꯨꯝꯅꯤꯡꯗ꯭ꯔꯣ ꯑꯌꯨꯛꯇꯗꯤ
ꯇꯨꯝꯅꯤꯡꯉꯦ
ꯇꯨꯝꯕ꯭ꯔꯣ ꯑꯗꯣ
ꯇꯨꯝꯃꯦ ꯍꯣꯍꯣꯜꯗꯩꯩ ꯇꯨꯝꯃꯥꯒ ꯂꯩꯌꯦ
ꯑꯣ ꯅꯨꯡꯉꯥꯏꯅꯦ ꯅꯪꯅ
ꯈꯣꯏꯗꯤ ꯅꯨꯡꯉꯥꯏꯔꯦ
ꯑꯩꯖꯨ ꯅꯪ ꯗꯨꯃꯥꯏꯅ ꯇꯧꯅꯤꯡꯉꯤꯕꯣ
ꯀꯔꯤ
ꯑꯩꯖꯨ ꯅꯪ ꯗꯨꯃꯥꯏꯅ ꯅꯨꯡꯉꯥꯏꯅ ꯂꯩꯅꯤꯡꯉꯤꯕ
ꯍꯣꯏ ꯍꯦ
ꯍꯦ ꯍꯦ
ꯂꯩꯔꯣ ꯑꯗꯨꯗꯤ
ꯑꯁ ꯑꯩꯒꯤꯖꯨ ꯇꯝꯕꯤꯌꯨ ꯀꯃꯥꯏ ꯅꯨꯡꯉꯥꯏꯅ ꯂꯩꯕꯅꯣ ꯑꯩꯁꯨ ꯂꯩꯅꯤꯡꯕꯅ ꯈꯥꯡ ꯉꯝꯗ꯭ꯔꯦ
ꯑꯁ ꯆꯥꯏꯀꯨꯅꯣ ꯑꯗꯨꯗꯤ
ꯑꯥꯎ
ꯍꯣꯁꯇꯦꯜ ꯂꯩꯖꯤꯗꯤ
ꯍꯣꯁꯇꯦꯜꯗ ꯂꯩꯕ꯭ꯔꯥ ꯅꯣꯏꯗꯤ
ꯑꯣ
ꯑꯣ ꯑꯣ
ꯀ꯭ꯂꯥꯁ ꯆꯠꯇ꯭ꯔꯗꯤ ꯑꯣꯖꯥ ꯆꯩꯥꯔꯅꯤ ꯀꯃꯥꯏ ꯇꯧꯅꯤ
ꯂꯤꯞ ꯄꯥꯏꯔꯣꯅ
ꯂꯤꯞ ꯄꯥꯏꯔꯅꯤ ꯀ꯭ꯂꯥꯁ ꯆꯠꯇ꯭ꯔꯦꯕ
ꯎꯝ
ꯀꯩꯗꯧꯔ ꯂꯩꯔꯅꯤ
ꯇꯨꯝꯔꯒ ꯂꯩꯌꯣ
ꯅꯪꯗꯤ
ꯑꯩꯁꯨ ꯇꯨꯝꯔꯒ ꯂꯩꯌꯦ
ꯑꯣ ꯏꯕꯅꯤꯗꯣ ꯆꯞ ꯆꯥꯏ ꯃꯥꯟꯅꯔꯦꯅꯦ ꯇꯨꯝꯃꯒ ꯂꯩꯅꯦ
ꯑꯗꯨꯅꯦ
ꯅꯨꯡꯉꯥꯢꯃꯣ
ꯅꯪ ꯂꯧ ꯂꯥꯛꯇꯣꯏꯅꯦ ꯑꯩꯗꯤ ꯇꯨꯝ ꯂꯩꯔꯣꯏ
ꯎꯝ
ꯂꯣꯟꯅ ꯊꯣꯛꯑꯕꯣ ꯅꯪ ꯂꯧ ꯅꯪ ꯂꯧ ꯂꯥꯛꯇꯣꯏꯅꯦ
ꯂꯥꯛꯑꯣ ꯂꯥꯛꯑꯣ
ꯁꯦꯡꯕ
ꯎꯝ
ꯍꯌꯦꯡ ꯂꯥꯛ ꯍꯌꯦꯡ ꯂꯥꯛꯑꯒꯦꯀꯣ
ꯍꯣꯏ ꯍꯣꯏ ꯄꯨꯡ ꯀꯌꯥꯗ ꯅꯪ ꯍꯥꯏꯌꯣ ꯑꯩꯗꯤ ꯑꯗꯨꯃ ꯐꯔꯤꯅꯤ
ꯆꯥꯏꯁ ꯑꯗꯨꯝ ꯅꯨꯡꯗꯥꯡ ꯋꯥꯏꯔꯝꯗꯀꯣ ꯈꯔ
ꯌꯥꯏꯌꯦ
ꯑꯗꯨ ꯈꯔ ꯐꯥꯅꯤꯕ ꯅꯨꯡꯗꯥꯡꯋꯥꯢ ꯔꯝ
ꯑꯗꯣ ꯅꯪ ꯔꯦ ꯔꯦꯗꯤꯗꯤ ꯂꯩꯔꯝꯃꯣ
ꯆꯥꯏꯁ
ꯆꯥꯏꯁ
ꯑꯗꯨꯅꯦ ꯑꯩꯅ ꯉꯥꯏꯔꯤꯁꯦ
ꯑꯗꯨꯝ ꯌꯨꯝꯗ ꯑꯗꯨꯝ ꯅꯤꯇꯤ ꯑꯗꯨꯨꯝ ꯇꯨꯝ ꯆꯥ ꯇꯨꯝ ꯆꯥ ꯂꯩꯔꯕꯣ
ꯎꯝ
ꯍꯦ
ꯀꯔꯤꯝꯇꯁꯨ ꯇꯧꯔꯇꯦ ꯌꯨꯝꯗ ꯆꯥꯔꯒ ꯂꯩꯌꯦ ꯈꯣꯏꯗꯤ
ꯅꯣꯏ ꯃꯥꯒꯤ ꯃꯇꯦꯡ ꯄꯥꯡꯗ꯭ꯔꯣ
ꯃꯥꯇꯦꯡꯕꯩꯗꯤ ꯄꯥꯡ
ꯀꯩ ꯀꯩ ꯃꯇꯦꯡ ꯄꯥꯡꯒꯦ
ꯌꯨꯝꯒꯤ ꯊꯕꯛꯀꯨꯝꯕ ꯐꯤꯁꯨꯅꯤꯡꯉꯥꯏ
ꯑ ꯍ ꯑꯩꯒꯤꯁꯨ ꯁꯨꯕꯤꯌꯣ
ꯁꯨꯕꯤꯒꯦ ꯄꯨꯔꯛꯑꯣ
ꯅꯪꯅꯒꯥ ꯑꯗꯨꯃꯥꯏ ꯍꯥꯏꯕꯁꯤꯗꯤ ꯑꯁ
ꯍꯌꯦꯡ ꯄꯨꯔꯛꯑꯣ ꯀꯣ
ꯑꯩ ꯏꯀꯥꯏꯌꯦ
ꯀꯩꯒꯤ ꯏꯀꯥꯏꯕ
ꯅꯪꯅꯒ ꯑꯁ ꯍꯌꯦꯡ ꯄꯨꯔꯒ ꯏꯀꯥꯏ ꯏꯀꯥꯏꯕ ꯑꯃ ꯌꯥꯎꯋꯤ
ꯏꯀꯥꯏꯕꯖꯨ ꯌꯥꯏ ꯄꯨꯔꯛꯑꯣ
ꯑꯥꯏ
ꯍꯔꯥꯎꯋꯦ ꯍꯔꯥꯎꯋꯦ ꯑꯁꯦꯡꯕꯅꯤꯀꯣ
ꯁꯦꯡꯕꯅꯦ
ꯁꯦꯡꯕꯅꯦ ꯄꯨꯔꯛꯑꯒ ꯀꯩꯅꯣ ꯑꯩꯗꯤ ꯐꯥꯈꯤ ꯇꯧꯔꯒ ꯀꯅꯥ ꯅꯪꯒꯤ ꯐꯤꯁꯨꯕꯤꯗꯣꯏꯅꯣꯀ ꯍꯥꯏꯔꯛꯑꯗꯤ ꯂꯣꯏꯔꯦꯀꯣ ꯑꯗꯨꯃꯥꯏ ꯍꯥꯏꯔꯗꯤ ꯂꯣꯏꯔꯦ
ꯄꯨꯔꯛꯂꯗꯤ ꯑꯁꯤꯗ ꯄꯨꯔꯛꯑꯣ ꯑꯩ ꯁꯨꯕꯤꯔꯒꯦ ꯍꯌꯦꯡ
ꯑꯣ ꯑꯗꯨꯃꯥꯏ ꯍꯥꯏꯔꯗꯤ ꯐꯕ
ꯎꯝ
ꯄꯤꯈ꯭ꯔꯣꯗꯤ ꯑꯣ ꯔꯥ ꯇꯥꯕꯁꯨ ꯃꯤ ꯌꯥꯝꯅ
ꯑꯩꯗꯤ ꯑꯗꯨꯒꯨꯃꯥꯏ ꯅꯨꯄꯤ ꯅꯠꯇꯦ
ꯑꯁ ꯑꯗꯨꯅꯦ ꯑꯩ ꯑꯗꯨꯒꯨꯝꯕ ꯅꯨꯄꯤꯅꯦ ꯑꯩꯅ ꯊꯤꯔꯛꯏꯁꯦ ꯐꯪꯗꯕꯩ ꯉꯁꯤꯗꯤ ꯐꯪꯉꯦꯅ ꯀꯃꯥꯏ ꯇꯧꯔꯅꯤ ꯉꯁꯤꯗꯤ
ꯅꯪꯗꯤ ꯗꯥꯎ ꯐꯥꯔꯦꯅ ꯑꯗꯨꯗꯤ
ꯑꯣ ꯗꯥꯎ ꯌꯥꯝ ꯐꯔꯦ ꯀꯥꯅꯥꯝꯇꯒꯤ ꯑꯣꯏꯕ ꯌꯥꯔꯔꯣꯏꯀꯣ ꯅꯪ ꯑꯩꯒꯤꯅꯤꯀꯣ
ꯅꯪꯒꯤꯅꯦ ꯅꯪꯒꯤꯅꯦ
ꯑ꯭ꯁ ꯎꯝ ꯍꯔꯥꯎꯋꯦ ꯅꯪꯅꯒ ꯑꯗꯨꯃꯥꯏ ꯍꯥꯏꯔꯛꯄꯁꯤꯗꯤ
ꯉꯁꯤꯗꯩꯗꯤ ꯅꯨꯄꯥꯒ ꯋꯥꯔꯤ ꯁꯥꯟꯅꯔꯅꯨꯀꯣ
ꯍꯣꯏ ꯍꯣꯏ
ꯁꯦꯡꯕꯅꯤꯀꯣ
ꯑꯁꯦꯡꯕꯒꯤ ꯍꯥꯏꯕꯅꯦ
ꯎꯝ ꯝ
ꯅꯪꯗꯤ ꯇꯝꯔꯒ ꯀꯔꯤ ꯇꯧꯗꯣꯏꯅꯣ
ꯍꯥꯥ
ꯂꯥꯏꯔꯤꯛ ꯇꯥꯝꯔꯒ ꯀꯔꯤ ꯇꯧꯗꯣꯏꯅꯣ
ꯑ ꯑꯐꯕ ꯃꯤ ꯃꯇꯤꯛ ꯆꯥꯕ ꯃꯤ ꯑꯣꯢꯗꯣꯢꯅꯦ ꯅꯪ ꯅꯪ ꯅꯪꯕꯨ ꯅꯨꯡꯉꯥꯏꯅ ꯂꯩꯍꯟꯗꯣꯏꯅꯦ
ꯑꯗꯨꯅꯦ ꯑꯩꯅ ꯄꯥꯝꯕꯁꯦ
ꯑꯩ ꯅꯪ ꯅꯪ ꯑꯩꯥꯕꯨ ꯗꯤ ꯅꯨꯡꯉꯥꯏ ꯍꯟꯒꯗ꯭ꯔꯣ
ꯅꯨꯡꯉꯥꯏꯍꯟꯒꯅꯤ
ꯀꯃꯥꯏꯅ
ꯑꯗꯨ ꯃꯇꯦꯡ ꯄꯥꯡꯒꯦꯅꯦ ꯅꯪꯒꯤ
ꯑꯗꯨ ꯈꯠꯇ
ꯑꯗꯨꯗꯤ
ꯑꯇꯣꯞꯄꯗꯤ ꯂꯩꯇ꯭ꯔ ꯃꯇꯦꯡ ꯄꯥꯡꯅꯤꯡꯉꯥꯏ
ꯌꯥꯝ ꯂꯩꯌꯦꯅ
ꯍꯥꯏꯔꯣꯅꯦ ꯇꯥꯖꯦ
ꯅꯪꯒꯤ ꯐꯤ ꯁꯨꯕꯤꯒꯦ ꯌꯨꯝ ꯀ꯭ꯂꯤꯟ ꯇꯧꯕꯤꯒꯦ
ꯑꯇꯣꯞꯄꯗꯤ
ꯑꯗꯨꯒ ꯑꯝ ꯅꯪꯅ ꯄꯥꯝꯕ ꯃꯈꯥꯏ ꯇꯧꯕꯤꯒꯦ
ꯑꯩꯅ ꯄꯥꯝꯕ ꯃꯈꯥꯏ
ꯎꯝ
ꯍꯩ ꯍꯩ ꯑꯩꯅ ꯄꯥꯝꯕꯗꯤ ꯃꯤ ꯃꯤ ꯎꯖꯨ